ꯑ
ꯇꯥꯥꯔꯦ
ꯑ
ꯎꯝ
ꯀꯩꯅꯣꯒꯤ ꯎꯝ ꯅꯣꯏꯒꯤ ꯈꯨꯟꯒꯤꯗꯣ ꯎꯝ ꯀꯔꯤꯔꯤꯕ ꯊꯥꯕꯗꯣ ꯂꯣꯏꯃꯛ ꯊꯥꯕ ꯂꯣꯏꯈ꯭ꯔꯕ꯭ꯔꯣ
ꯑꯩ ꯃꯤꯁ ꯊꯥꯗ꯭ꯔꯤ ꯊꯥꯒꯦ ꯇꯧꯔꯒ ꯉꯁꯤ ꯏꯊꯟꯇ ꯑꯣꯏꯕꯀꯣ
ꯑꯣ
ꯈꯪꯦ ꯃꯤ ꯈꯔ ꯂꯧꯔꯒ ꯊꯥꯍꯟꯁꯤꯔꯥ ꯈꯜꯂꯦ
ꯑꯣ ꯑꯦ ꯁꯁꯦ ꯀꯥꯟꯅ ꯆꯨꯕꯒꯀꯣ
ꯎꯝ ꯊꯥꯒꯗꯕ ꯃꯤꯁꯨ ꯂꯧꯔꯗꯤ ꯄꯩꯁꯥ ꯑꯃꯨꯛ ꯆꯪꯒꯗꯕꯗꯣ
ꯎꯝ
ꯅꯥꯕꯣꯛ ꯀꯥꯎꯁꯔꯥ ꯈꯜꯗꯤꯦ
ꯎꯝ
ꯏꯆꯥ ꯅꯨꯄꯥꯗꯨꯅ ꯃꯥꯒꯤ ꯑꯦꯁꯥꯏꯟꯃꯦꯟ ꯁꯦꯝꯒꯦ ꯅ ꯍꯦꯩꯅ ꯆꯠꯈꯤꯕ ꯎꯁꯨ ꯆꯠꯇꯦ
ꯑꯣ ꯄꯥꯏ ꯂꯥꯛ ꯑꯩꯀꯣ
ꯑ
ꯍ
ꯂꯥꯛꯑꯦ ꯃꯩꯗꯤ ꯍꯟꯗꯛꯇꯤ ꯅꯨꯡ ꯐꯖꯅ ꯂꯥꯛꯑꯦ
ꯌꯥꯥꯛꯑꯦ ꯑꯗꯨꯁꯨ ꯎꯝ ꯅꯨꯡꯗꯥꯡꯗ ꯅꯦꯠꯋꯥꯛ ꯈꯔ ꯈꯔ ꯑꯗꯨꯝ ꯅꯨꯡꯉꯥꯏꯇꯦ
ꯑꯣ ꯑꯩꯈꯣꯏ ꯑꯩꯈꯣꯏꯗꯁꯨ ꯑ ꯅꯦꯠꯋꯥꯛ ꯀꯔꯤꯁꯨ ꯂꯩꯇꯕꯅꯦ ꯑꯩꯈꯣꯏ ꯌꯨꯝ ꯃꯈꯥꯗꯗꯤ
ꯑꯣ
ꯑꯩꯒꯤ ꯀꯔꯤꯅꯣ ꯑꯗꯨꯐꯥꯎ ꯀꯩꯅꯣ ꯄꯥꯏꯐꯥꯎ ꯅꯝꯕ ꯌꯥꯗꯗꯅ ꯅꯝꯕ ꯇꯣꯛꯈ꯭ꯔꯦ
ꯎꯝ
ꯅꯣꯏꯗꯤ ꯃꯩ ꯂꯥꯛꯔꯗꯤ ꯅꯦꯠꯋꯥꯛꯇꯤ ꯑꯗꯨꯝ ꯅꯨꯡꯉꯥꯏꯈ꯭ꯔꯦꯀꯣ
ꯍꯣꯏ ꯎꯝ ꯌꯝꯗꯤ ꯅꯨꯡꯉꯥꯏꯔꯗꯣ ꯅꯨꯡꯗꯥꯡꯅ ꯍꯥ ꯎꯝ ꯂꯩꯦꯆꯤꯦꯜꯗꯣ ꯂꯩꯆꯤꯟꯗꯣ ꯍꯥꯏꯕ꯭ꯔꯥ ꯂꯩꯆꯤꯟ ꯍꯥꯏꯕ꯭ꯔꯥ ꯑꯗꯨꯗꯣ ꯂꯩꯔꯗꯤ ꯅꯨꯡꯉꯥꯏꯈꯦ
ꯑ ꯑꯩꯈꯣꯏ ꯈꯨꯟꯁꯦ ꯅꯣꯡ ꯇꯥ ꯀꯟꯕꯁꯤꯀꯣ ꯅꯨꯡꯉꯥꯏꯇꯦꯀꯣ
ꯎꯝ ꯎꯝ ꯅꯣꯏꯒꯤ ꯃꯐꯝꯁꯤꯗꯤ ꯌꯥꯝ ꯂꯥꯞ ꯂꯥꯞꯄ ꯆꯠ ꯆꯠꯅꯤꯡꯗꯦ ꯑꯩꯗꯤ
ꯎꯝ
ꯑꯥ ꯊꯥꯞꯃꯟꯗꯅꯀꯣ
ꯑꯣ ꯇꯣꯗꯅ ꯆꯠꯂꯗꯤ ꯑꯗꯨꯝ ꯌꯥꯒꯅꯤꯉ
ꯎꯝ ꯑꯥꯗ ꯂꯩꯕ ꯑꯩꯈꯣꯏꯁꯨ ꯑꯁ ꯕꯖꯥꯔ ꯀꯃꯥꯏꯅ ꯆꯠꯄ꯭ꯔꯥ ꯈꯪꯒꯦ
ꯎꯝ ꯑꯩ ꯉꯁꯤꯁꯦ ꯁꯤꯀꯤ ꯐꯥꯎ ꯂꯩꯇꯕ ꯃꯇꯝꯗꯀꯣ ꯑꯩ ꯐꯤ ꯍꯦꯛ ꯍꯦꯛ ꯄꯤꯔꯒ ꯆꯠꯄ ꯈꯥꯎꯗꯣ ꯑꯣ ꯂꯧꯊꯣꯛꯄꯗ ꯄꯥ ꯇꯔꯥ ꯂꯩꯔꯝꯕ ꯑꯁ ꯌꯥꯝ ꯍꯔꯥꯎꯏꯅꯦ
ꯎꯝ ꯑꯕꯅꯦ ꯃꯔꯛ ꯃꯛꯛꯇ ꯈꯣꯡꯒꯥꯎꯗꯁꯨ ꯄꯨꯥꯞ ꯂꯥꯞꯇ ꯆꯦꯛ ꯇꯧꯕ ꯐꯕꯅꯤ
ꯎꯝ ꯉꯔꯥꯡꯗꯣ ꯕꯣꯜ ꯌꯦꯡꯕ꯭ꯔꯥ
ꯎꯝ ꯌꯦꯡꯗꯦ ꯑꯩꯗꯤ
ꯑꯥ
ꯑꯩꯗꯤ ꯣꯟꯇ꯭ꯔꯦ ꯂꯩꯇꯦ
ꯍꯝ ꯍꯤꯝ ꯈꯣꯏꯗ ꯂꯥꯛꯑꯣ ꯂꯥꯛꯑꯣꯅ ꯍꯥꯏꯕ ꯑ ꯑꯩ ꯈꯣꯡ ꯅꯥꯕꯒꯤ ꯆꯠꯄ ꯅꯨꯡꯉꯥꯏꯇꯦ ꯂꯥꯛꯑꯔꯣꯏ ꯍꯥꯏꯔꯒ ꯌꯥꯗꯕ ꯑꯃ ꯑꯣꯏꯅ
ꯂꯣꯅꯥ ꯃꯃꯥꯅꯁꯨ ꯂꯥꯛꯑꯣ ꯂꯥꯛꯑꯣ ꯍꯥꯏꯅ ꯃꯥꯅ ꯍꯦꯛ ꯀꯨꯝꯔꯒ ꯑꯃꯨꯛꯀ ꯑꯩꯉꯣꯟꯗ ꯀꯧꯕ ꯆꯜ ꯈꯔꯣꯜ ꯇ ꯌꯦꯡꯒꯦ ꯈꯔ ꯇꯨꯝꯕ ꯈꯔ ꯌꯦꯡꯕ
ꯑꯣ ꯍꯣꯏ ꯑꯩꯁꯦ ꯌꯦꯡꯗꯦ ꯃꯤꯅꯤꯠ ꯑꯗꯨꯋꯥꯏꯗ ꯌꯦꯡꯉꯒ ꯂꯩꯑꯦ ꯑ ꯣꯟ ꯀ꯭ꯔꯦꯁ ꯍꯥꯏꯥꯏꯇ
ꯉꯔꯥꯡ ꯁꯥꯟꯅꯕꯗꯣ ꯏꯪꯂꯦꯟꯒ ꯀꯔꯤꯅꯣ ꯑ ꯁ ꯎꯝ ꯉꯝꯈ꯭ꯔꯦ ꯃꯣꯏ
ꯎꯝ
ꯑꯁ ꯅꯨꯄꯥ ꯑꯃꯗꯣ ꯌꯥꯝ ꯅꯣꯛꯅꯤꯡꯕꯅꯦ ꯍꯦꯛ ꯇꯨꯕꯗꯨꯗꯀꯣ ꯃꯥꯁꯦ ꯇꯨꯔꯒ ꯕꯣꯜꯗꯤ ꯃꯅꯥꯛꯇ ꯂꯥꯛꯑꯦꯕ ꯑꯗꯨꯒꯤ ꯃꯥꯁꯦ ꯂꯤꯟ ꯂꯤꯟꯒꯨꯝꯕꯀꯣ ꯀꯣꯛꯛꯇꯅꯕꯣꯜꯗꯣ ꯎꯝ ꯑꯃꯨꯛꯀ ꯍꯦꯠ ꯇꯧꯒꯦꯅ ꯑꯁ ꯃꯥꯕꯨ ꯃꯤ ꯃꯌꯥꯝꯅ ꯑꯩꯁ ꯁꯤ ꯅꯨꯄꯥꯒꯤ ꯚꯥꯏꯔꯦꯜ ꯊꯣꯛꯂꯅꯤ ꯍꯥꯏꯅ ꯅꯣꯛꯄꯅꯤ
ꯚꯣꯏꯠ ꯏꯟꯇꯔꯦꯁ ꯍꯥꯏꯕ ꯃꯤ ꯌꯥꯝ ꯅꯨꯡꯉꯥꯏꯕꯖꯥꯠꯅꯤꯗ
ꯎꯝ ꯉꯔꯥꯡꯒꯤ ꯒꯦꯝꯗꯤ ꯌꯥꯝ ꯅꯣꯛꯅꯤꯡ ꯅꯣꯛꯅꯤꯡꯕ ꯊꯣꯛꯑꯦ
ꯎꯝ ꯂꯥꯁ ꯗꯦ ꯗꯗꯤ ꯌꯦꯡꯗꯨꯏꯅꯦ
ꯑꯥ ꯂꯥꯁ ꯗꯦꯗꯗꯤ ꯍꯣꯏ ꯈꯣꯏꯁꯨ ꯇꯧꯁꯤꯀꯣ
ꯑꯣꯀꯦ
ꯑꯩꯁꯦ ꯚꯤꯇꯥꯃꯤꯟ ꯊꯛꯀꯦ ꯇꯧꯔꯒ ꯊꯛꯄ ꯑꯃꯨꯛꯀ ꯐꯤ ꯀꯛꯇꯕꯤꯗ ꯇꯨꯝꯅꯤꯡ ꯂꯛꯀꯥꯅꯤꯅ
ꯅꯪꯒꯤ ꯅꯍꯥꯟꯃꯨꯛ ꯑꯩꯈꯣꯏ ꯌꯨꯝꯗ ꯂꯥꯛꯄꯗ ꯅꯪꯒꯤ ꯚꯤꯇꯤꯃꯤꯟ ꯑꯃ ꯊꯝꯂꯝꯃꯦ ꯑꯃ ꯂꯩꯕꯅꯦ ꯃꯔꯨ ꯑꯃ
ꯑꯣ ꯑꯣ ꯚꯤꯇꯥꯃꯤꯟ ꯑꯦ ꯇꯨ ꯖꯦꯗ ꯑꯣꯏꯔꯝꯃꯅꯤ
ꯑꯣꯏ
ꯎꯝ ꯑꯩ ꯂꯣꯏꯅ ꯆꯥꯕꯒꯤꯔ ꯈꯔ ꯑꯃ ꯅꯠꯇ꯭ꯔꯒ ꯑꯅꯤꯗꯤ ꯂꯩꯔꯝꯒꯅꯤ ꯍꯥꯏꯅ ꯊꯤꯔꯒ ꯂꯩꯇꯕꯗ ꯑꯁ ꯑꯩꯅ ꯂꯣꯏ ꯂꯩꯊꯣꯛꯈ꯭ꯔꯕ ꯃꯥꯜꯂꯦꯅ ꯑꯃꯨꯛꯀ ꯇꯣꯛꯄꯅꯤ
ꯅꯪ ꯂꯥꯛꯄꯗ ꯑꯃꯨꯛ ꯆꯥꯎ
ꯍꯣꯏ ꯆꯥꯒꯦ
ꯎꯝ
ꯉꯁꯤ ꯉꯁꯤꯗꯤ ꯊꯦꯡꯂꯒꯅꯤꯀꯣ ꯕꯔꯣ ꯍꯦꯜꯂꯕꯅꯤꯅ ꯆꯥꯕꯗꯤ
ꯎꯝ ꯍꯩ ꯍꯥ ꯋꯥꯏꯗ
ꯏꯁ ꯗꯨꯝ ꯐꯝꯕꯁꯨ ꯀꯣ ꯍꯨꯃꯥꯡ ꯊꯣꯛꯄꯒꯤꯀꯣ
ꯎꯝ ꯑꯗꯨꯕꯨ ꯁꯥꯏꯌꯦ
ꯎꯝ ꯑꯩꯗꯤ ꯃꯄꯥꯟ ꯀꯩꯅꯣꯗ ꯆꯠꯀꯦꯅ ꯕꯖꯥꯔ ꯊꯣꯛꯀꯦꯅ ꯊꯣꯔꯛꯄꯗꯨꯗ ꯐꯤ ꯐꯧꯖꯤꯟꯕ
ꯗꯣ ꯍꯣꯔꯦꯟ ꯑꯩ ꯆꯠ- ꯄꯗ ꯅꯣꯡ ꯇꯥꯔꯛꯑꯒꯗꯤ ꯍꯥꯏꯅ ꯐꯤ ꯃꯈꯩ ꯑꯃꯨꯛꯀ ꯂꯧꯁꯤꯟꯈ꯭ꯔꯦ ꯅꯨꯡꯁꯥꯗꯨꯁꯨ ꯄꯥꯝꯃꯣꯏꯀꯣ ꯑꯣ ꯉꯔꯥꯡ ꯁꯨꯕ ꯑꯩꯗꯤ
ꯎꯝ ꯉꯔꯥꯡ ꯉꯔꯥꯡꯗꯤ ꯆꯨꯗꯦ ꯑꯩꯈꯣꯏꯗꯗꯤ
ꯑꯣ
ꯅꯣ
ꯅꯣꯡ ꯈꯔ ꯇꯥꯕ꯭ꯔꯥ ꯈꯪꯗꯦ ꯉꯔꯥꯡꯗꯨꯁꯨ ꯑꯩ ꯃꯅꯨꯡꯗ ꯀꯩꯅꯣ
ꯎꯝ
ꯕꯖꯥꯔ ꯆꯠꯀꯅꯤ ꯍꯥꯏꯅꯀꯣ ꯐꯤ ꯂꯧꯁꯤꯜꯂꯒ ꯆꯠꯀꯅꯤꯅ
ꯑꯣ ꯑꯣ
ꯁꯥꯏ ꯁꯥꯏ ꯉꯁꯤꯗꯤ
ꯎꯝ ꯑꯩꯁꯨ ꯃꯣꯔꯣꯛ ꯁꯥꯕ
ꯑꯣ ꯉꯁꯤꯒꯨꯝꯕ ꯐꯤ ꯁꯨꯕꯤꯔꯗꯤ ꯐꯒꯅꯤ
ꯎꯝ ꯑꯗꯨꯕꯨ ꯑꯁ ꯐꯤ ꯃꯔ ꯃꯔꯛꯇ ꯅꯣꯡ ꯁꯨꯔꯛ ꯌꯥꯎꯁꯟꯕ ꯈꯣꯠꯄ ꯐꯔꯛ ꯇꯥꯏꯌꯦ ꯇꯥꯜꯂꯦ ꯈꯔ ꯌꯥꯝꯕ ꯀꯥꯟꯗ ꯅ ꯁꯨꯒꯅꯤ
ꯀꯩꯅꯣ ꯅꯣꯏꯒꯤ ꯀꯩꯅꯣꯗ ꯃꯌꯥꯡꯁꯤꯡꯒꯤ ꯄꯤꯔꯛꯄ ꯃꯈꯩꯗꯨꯗꯤ ꯁꯨꯕ ꯂꯣꯏꯔꯕ꯭ꯔꯣ ꯁꯥꯔꯤꯒꯨꯝꯕ ꯀ꯭ꯔꯤ ꯀ꯭ꯔꯤꯗꯨꯗꯤ
ꯎꯝ ꯁꯥꯔꯤꯗꯤ ꯂꯣꯏꯈ꯭ꯔꯦ ꯄꯤꯈ꯭ꯔꯦ ꯎꯝ ꯉꯁꯥꯏ ꯑꯌꯨꯛꯇ ꯄꯨꯈ꯭ꯔꯦ
ꯀꯅꯥꯒꯤꯔꯥꯑꯗꯣ
ꯈꯪꯗꯦ ꯑꯥ ꯃꯦꯗꯤꯀꯦꯜ ꯒꯦꯠꯇꯒꯤ ꯄꯨꯔꯛꯄꯅꯤ
ꯑꯣ
ꯀꯅꯥꯒꯤꯔ ꯈꯪꯗꯦ
ꯅꯣꯏ ꯅꯣꯏ ꯀꯁꯇꯃꯔꯗꯤ ꯑꯗꯨꯝ ꯂꯩꯕ꯭ꯔꯥ
ꯑꯁ ꯀꯁꯇꯃꯔ ꯂꯩ ꯇꯦ ꯍꯧꯖꯤꯛꯀꯥꯟ
ꯎꯝ
ꯍꯣꯏ ꯀꯁꯇꯥꯃꯔ ꯑꯃ ꯐꯥꯎ ꯂꯩꯇꯦ ꯍꯧꯖꯤꯛꯀꯥꯟ ꯑꯗꯨ ꯅꯨꯃꯤꯠꯒꯤ ꯈꯛꯇꯅꯤ
ꯀꯁꯇꯥꯃꯔ ꯐꯪꯗꯦ ꯃꯁꯥ ꯃꯁꯥꯒꯤ ꯌꯨꯝꯗ ꯂꯣꯏꯅꯃꯛ ꯂꯩꯅꯔꯕꯅꯤꯅ ꯍꯧꯖꯤꯀꯥꯟ ꯐꯤ ꯁꯨꯅꯤꯉꯥꯏ ꯄꯤꯔꯛꯇ꯭ꯔꯦ
ꯀ꯭ꯂꯣꯊ ꯗ꯭ꯔꯥꯏꯌꯔꯒꯨꯝꯕꯗꯤ ꯃꯁꯥ ꯃꯁꯥ ꯌꯨꯝꯗ ꯑꯗꯨꯝ ꯂꯩꯕꯅꯤꯅꯀꯣ ꯍꯟꯗꯛꯇꯤ ꯂꯦꯂꯥꯏ ꯁꯦ ꯑꯗꯨꯝ ꯂꯥꯛꯔꯁꯨ ꯂꯥꯛꯔꯗꯤ ꯅꯣꯡ ꯇꯥꯔꯁꯨ ꯀꯔꯤꯁꯨ ꯀꯥꯏꯗ꯭ꯔꯦꯅ ꯐꯤ ꯐꯥꯎꯅꯤꯡꯉꯥꯏ
ꯎꯝ ꯑꯗꯨꯅꯤ ꯑꯩꯈꯣꯏꯒꯤ ꯈꯨꯟꯁꯠ ꯅꯣꯡ ꯆꯨꯒꯟꯕꯒꯤꯀꯣ
ꯎꯝ
ꯀꯩꯅꯣ ꯔꯦꯅꯤ ꯁꯤꯖꯟ ꯃꯐꯝ ꯃꯇꯝꯗꯗꯤ ꯄꯪꯁꯨ ꯁꯨꯕ ꯌꯥꯗꯦ ꯅꯨꯡꯁꯥꯁꯦ ꯐꯖꯅ ꯁꯥꯒꯅꯤ ꯍꯥꯏꯔꯗꯤ ꯑꯗꯨꯒꯤ ꯅꯨꯃꯤꯠꯇꯨ ꯁꯨꯕꯅ ꯐꯒꯅꯤ
ꯑꯥ ꯀꯩꯅꯣ ꯃꯔꯨꯞ
ꯍꯥꯏꯗꯤ
ꯃꯔꯨꯞ ꯇꯧꯅꯤꯡꯕ꯭ꯔꯥ ꯍꯥꯏꯅꯁꯨ ꯃꯤ ꯈꯔ ꯍꯥꯏꯌꯦꯀꯣ ꯇꯦꯡꯀꯣꯠ ꯀꯨꯝꯕ ꯀꯔꯤ ꯀꯔꯤ ꯄꯨꯈꯝ ꯑꯩꯈꯣꯏꯅ ꯐꯦꯡꯂꯒ ꯃꯈꯨꯝ ꯂꯩꯔꯒ ꯈꯨꯝꯕ ꯑꯃ ꯌꯥꯝ ꯆꯥꯎꯕ ꯑꯃ ꯂꯩꯌꯦ
ꯑꯣ
ꯊ꯭ꯔꯤ ꯊꯥꯎꯖꯟ ꯁꯤꯛꯁ ꯍꯟꯗ꯭ꯔꯦꯗ ꯍꯥꯏꯕ꯭ꯔꯥ ꯑꯦ ꯀꯌꯥ ꯍꯥꯏꯕ꯭ꯔꯥ ꯇꯨ ꯊꯥꯎꯖꯟ ꯁꯤꯛꯁ ꯍꯟꯗ꯭ꯔꯦꯗ ꯍꯥꯏꯕ꯭ꯔꯥ ꯀꯌꯥꯅꯣ ꯑꯃꯨꯛ ꯀꯥꯎꯈ꯭ꯔꯦꯅꯦ ꯃꯔꯨꯞ ꯇꯧꯅꯤꯡꯂꯗꯤ ꯇꯧꯕ ꯌꯥꯏꯌꯦꯅ
ꯎꯝ ꯍꯧꯖꯤꯛ ꯀꯥꯟꯗꯨꯒꯨꯝꯕ ꯇꯧꯕꯒ ꯉꯝꯗ꯭ꯔꯦ ꯑꯗꯨꯒꯨꯝꯕ ꯇꯧꯕ ꯉꯝꯗ꯭ꯔꯦ
ꯅꯣꯏ ꯄꯩꯁꯥ ꯄꯥꯏꯕꯅ ꯑꯗꯨꯝ ꯇꯧꯔꯣ ꯍꯥꯏꯔꯗꯤ ꯑꯁ ꯑꯩꯈꯣꯏꯗꯤ ꯀ꯭ꯔꯤ ꯍꯥꯏꯁꯤꯔꯥ
ꯍꯝ ꯑꯗꯨꯅꯤ ꯄꯩꯁꯥ ꯄꯥꯏꯕꯅꯤꯅ ꯏꯅꯥꯛ ꯈꯨꯟꯕꯅꯤꯅ ꯍꯧꯖꯤꯛ ꯀꯟꯅ ꯅꯣꯛꯑ ꯅꯨꯡꯁꯥ ꯁꯥꯔꯛꯑꯦ
ꯑꯣ
ꯁꯨꯝ ꯁꯥꯔꯛꯑꯦ ꯇꯣ ꯁꯥꯏꯠ ꯑꯃꯗꯤ ꯅꯣꯡ ꯃꯥꯡꯂꯒ ꯂꯩꯌꯦ
ꯎꯝ ꯑꯗꯣ ꯀꯣ
ꯎꯝ
ꯐꯔꯦ ꯀꯣ
ꯑꯣ ꯐꯔꯦ